ꯇꯔꯔꯕ
ꯇꯔꯣ ꯇꯔꯦ
ꯎꯝ ꯇꯥꯏ ꯠꯇ
ꯁ ꯍꯥꯏꯥꯏꯗꯦ
ꯍꯥꯥ
ꯁꯤ ꯍꯥꯏꯕ
ꯍꯣꯏ ꯑꯗꯨꯅꯦ ꯑꯩ ꯋꯥꯏꯐꯥꯏ ꯅꯠꯇꯦꯅꯦ ꯏꯁꯥꯒꯤꯅꯦꯅꯅꯦ ꯃꯖꯦ ꯆꯖ ꯁꯛ ꯆꯥꯗ ꯇꯧ
ꯀꯩꯖꯟ ꯊꯃ
ꯃꯥꯥꯏ ꯍꯋꯥꯏꯅꯤ ꯊꯣꯡꯕ ꯃꯥꯜꯂꯦ ꯃꯥꯁꯦ ꯍꯣꯔꯦꯟ
ꯀꯊ ꯊꯨꯝꯀꯗꯏꯅꯦ
ꯍꯣꯔꯦꯟ ꯊꯣꯡꯁꯦ ꯍꯥꯏꯕꯅꯤ ꯑꯗꯨ ꯃꯥ ꯍꯧꯖꯤꯛ ꯊꯣꯡꯉꯁꯨ ꯌꯥꯏ ꯄꯣꯠꯅꯦ ꯑꯩꯈꯣꯏ ꯆꯔꯥ ꯋꯥꯕꯒ ꯑꯗꯨꯝ ꯆꯞ ꯆꯥꯔꯗꯧꯅꯤꯃ ꯅꯨꯡꯗꯥꯪꯗ ꯑꯗꯨꯝ ꯆꯥꯂꯔ ꯑꯣꯏꯈꯣꯏꯁ
ꯋꯥꯅꯦ ꯐꯥ ꯖꯅꯤ
ꯎꯝ
ꯍꯥ
ꯗꯤ ꯑꯣꯏꯔꯛꯑꯅꯤ ꯍꯥꯏꯕ ꯎ ꯊꯤ ꯇꯥꯡꯈꯔꯗꯤ
ꯈꯪꯗꯦꯕꯦꯝꯃꯁꯤ ꯊꯕꯛ ꯌꯥꯝ ꯐꯩꯗ ꯅꯃꯥꯟꯅꯕꯤꯁꯤ
ꯎꯝ ꯎꯝ
ꯀꯩ ꯇꯧꯔꯤꯅꯣꯅ꯫
ꯑꯩ ꯐꯝꯃꯤ ꯃꯣꯏ ꯕꯦꯜꯀꯣꯅꯤꯗ ꯐꯝꯃꯥꯒ꯫ ꯅꯪ ꯋꯥꯔꯤ ꯁꯥꯟꯅꯩꯁꯤꯅꯤ ꯅꯣꯏ ꯍꯂꯥ ꯂꯥꯏ ꯍꯥꯔꯧꯕ ꯂꯣꯏꯔꯦ ꯍꯥꯏꯔꯣ
ꯂꯣꯏꯔꯦ
ꯂꯣꯏꯔꯦ ꯉꯔꯥꯡ ꯅꯍꯥꯟ ꯂꯣꯏꯔꯦ꯫
ꯅꯍꯥꯟ ꯋꯥꯔꯤ ꯅꯍꯥꯟꯅ ꯋꯥꯔꯤ ꯂꯣꯏꯕ
ꯑꯗꯨꯏ ꯃꯃꯥꯡꯗ ꯑꯩꯈꯣꯏ ꯈꯨꯂꯦꯟꯒꯤ ꯑꯃ ꯂꯣꯏ ꯂꯣꯌꯒ꯭ꯔꯦ
ꯈꯔ ꯑꯃ ꯆꯪꯒ꯭ꯔꯦ ꯏꯔꯥꯡ ꯂꯩꯌꯦꯅ ꯃꯤ ꯄꯨꯝꯅꯃꯛ ꯂꯣꯏꯅ ꯆꯠꯂꯔꯣꯏꯌꯦ
ꯑꯗꯨꯅ ꯐꯩ ꯗ ꯌꯥꯝ ꯁꯥꯡꯅ ꯋꯥꯏ
ꯅꯪ ꯀꯩ ꯏꯟꯖꯥꯡ ꯆꯥꯔꯦ ꯍꯥꯏꯅꯣ
ꯅꯣꯏꯗꯤ
ꯎꯝ ꯍꯋꯥꯏ ꯁꯥꯛꯀ ꯍꯋꯥꯏ ꯊꯣꯡꯕꯒ
ꯎꯝ
ꯎꯝ
ꯀꯃ ꯀꯃꯥꯏ ꯀꯃꯥꯏꯕꯨ ꯇꯧꯔꯤꯅꯤ
ꯎꯝ ꯂꯩꯔꯤ
ꯆ ꯃꯥ ꯀ
ꯀꯩꯍꯥꯏꯅꯣ ꯑꯧ ꯑꯩꯅ ꯁꯨꯝ ꯃꯟ ꯁꯥꯟꯅꯔꯤꯕ
ꯑ
ꯇꯥꯕ꯭ꯔꯣ ꯀꯣꯏ ꯕ ꯆꯅꯤꯡ ꯗꯔꯣ ꯀꯨꯏꯕ ꯆꯅꯤꯡꯗ꯭ꯔꯥ ꯑꯁ ꯀꯨꯏ ꯆꯅꯤꯡꯉꯦ ꯑꯩꯁꯨ
ꯀꯣꯏꯕ ꯆꯅꯤꯅ ꯉꯥꯎꯕꯅꯤ
ꯉꯁꯤꯁꯦꯖ ꯌꯥꯝ ꯂ ꯀꯥꯏꯔꯗꯤ ꯅꯨꯡꯉꯥꯏꯅ ꯊꯥꯗꯕꯤꯗ
ꯑꯗꯨ ꯁꯤ
ꯎ
ꯃꯥꯡꯁꯤꯟ
ꯇꯕꯨꯗꯤ ꯈꯪꯍꯧꯔ ꯔꯣꯏꯗ ꯊꯥꯛ ꯊꯥꯛꯒꯔꯦ
ꯑꯣ ꯃꯦ ꯀꯦ ꯆꯤꯡꯒꯤ ꯅꯣꯁ ꯄꯤꯅꯤ ꯍꯥꯏꯕ꯭ꯔꯥ ꯏꯝꯄꯣꯔꯇꯦꯟ
ꯎꯪꯍ ꯃꯤꯁ ꯀꯦꯇ꯭ꯔꯤꯟꯒꯤꯁꯨ ꯄꯤꯅꯤ ꯁꯥꯔ ꯂꯤꯔꯤꯁꯀꯤꯁꯨ ꯄꯤꯅꯤ ꯃꯦꯝ ꯅꯥꯎꯒꯤꯁꯨ ꯄꯤꯅꯤ
ꯄꯤꯅꯤꯍ
ꯄꯤꯅꯤ ꯍꯥꯏꯕꯅꯦ ꯑꯦꯖꯥꯝꯗꯅꯦ ꯅꯣꯏ ꯑꯦꯖꯥꯝ ꯃꯌꯥꯗ ꯄꯤꯅ ꯍꯥꯏꯕꯅꯦ ꯍ ꯄꯥꯗꯣꯏ ꯃꯌꯥꯝꯁꯤꯒ ꯑꯦꯛꯖꯥꯝ ꯅꯨꯃꯤꯠꯁꯨ ꯌꯥꯝꯃꯝꯗ꯭ꯔꯦ ꯇꯥꯡ ꯀꯨꯟꯃꯥꯊꯣꯏ ꯗꯨ ꯃꯊꯪ ꯍꯞꯇꯥꯗꯅꯦꯕ ꯉꯁꯤ ꯂꯩꯕꯥꯛ ꯄꯣꯛꯄ ꯌꯧꯈꯔꯦꯡꯉ ꯈꯪꯗꯦꯗ ꯑꯔꯣꯏꯕ ꯑꯦꯛꯖꯥꯝꯅꯦ ꯇꯣꯏꯁꯦ ꯃꯥꯟꯗꯦ ꯑꯝꯇ ꯇꯥꯕ꯭ꯔꯣ